ꯑꯣ
ꯑꯗꯨꯒ
ꯍꯜꯂꯣ
ꯎꯝ ꯍꯜꯂꯣ ꯑꯥꯎ ꯇꯥꯏ ꯍꯧꯒꯠꯂꯕꯣ
ꯍꯣꯏ ꯑꯁ ꯌꯥꯝ ꯉꯟꯅ ꯍꯧꯒꯠꯂꯦꯗ ꯍꯥꯏꯗꯤ
ꯑ ꯑꯩꯈꯣꯏꯗꯤ ꯉꯁꯤ ꯈꯔ ꯊꯦꯡꯉꯦ ꯅꯤꯄꯜ ꯅꯤꯄꯥꯜ ꯑꯗꯨꯋꯥꯏꯗꯥ ꯋꯥꯠꯂꯦ ꯃꯔꯝ ꯀꯩꯅꯣ ꯌꯦꯡꯕꯒꯤꯕꯨ
ꯑꯣ ꯑꯩꯁꯨ ꯌꯦꯡꯉꯦ ꯑꯗꯨꯕꯨ ꯑꯩꯗꯤ ꯑꯌꯨꯛꯇ ꯆꯥꯛ ꯊꯣꯡꯗꯕ ꯌꯥꯗꯕꯀꯣ
ꯑ ꯑꯗꯣꯝꯇ ꯂꯩꯕ꯭ꯔꯥ
ꯎꯝ ꯂꯩꯇꯦ ꯏꯃꯥꯗꯣ ꯑꯗꯨꯝ ꯊꯕꯛ ꯆꯠꯊꯣꯛꯄꯒꯤ
ꯑꯣ
ꯑꯗꯨꯝ ꯑꯩ ꯑꯩ ꯈꯛꯇ ꯉꯥꯏꯔꯦ ꯑꯗꯨꯕꯨ ꯅꯨꯄꯤꯗꯨꯒꯤ
ꯑꯥ ꯆꯥꯛ ꯌꯦꯟꯁꯥꯡꯗꯤ ꯂꯣꯏꯔꯕ꯭ꯔꯣ ꯆꯥꯕ ꯂꯣꯏꯔꯕꯣ
ꯎꯝ ꯂꯣꯏ ꯂꯣꯏꯔꯦ ꯍꯧꯖꯤꯛꯇꯛꯇꯤ ꯐꯤ ꯈꯔ ꯁꯨꯕꯅꯦ ꯑꯗꯨꯕꯨ
ꯑꯥ ꯊ ꯑ ꯉꯂꯦꯅꯦ ꯑꯩꯈꯣꯏꯗꯤ ꯆꯥꯗ꯭ꯔꯤ
ꯑꯣ ꯊꯦꯡꯉꯦꯅ
ꯎꯝ ꯇꯨꯝ ꯊꯦꯡꯉꯦ ꯑꯩꯈꯣꯏꯗꯤ
ꯀꯔꯤ ꯌꯦꯟꯁꯥꯡ ꯊꯣꯡꯒꯦ
ꯀꯣꯏꯩꯅ ꯀꯣꯏꯅ ꯍꯆꯥꯥꯕꯨꯣ ꯇꯣ ꯑꯩꯈꯣꯏ ꯕꯕꯥꯗꯈꯣꯏꯗꯣ ꯍꯥꯡꯕꯀꯣ ꯑꯗꯨ
ꯎꯝ
ꯏꯟꯖꯥꯡꯗꯤ ꯌꯥꯝꯃꯦꯗ
ꯎꯝ ꯍꯥꯏꯦ
ꯅꯦ ꯁꯥ ꯆꯥꯃꯜꯂꯁꯨ ꯆꯥꯅꯤꯡꯗ꯭ꯔꯦ ꯍꯥꯏꯕꯗꯨꯅꯦ
ꯎꯝ ꯑꯗꯨꯅꯤ ꯑꯗꯨ ꯁꯥ ꯆꯥꯝꯃꯜꯂꯗꯤꯀꯣ ꯃꯆꯨꯁꯨ ꯌꯥꯝ ꯐꯠꯇꯕꯅꯦ
ꯑ ꯐꯣꯏꯗꯤ ꯎꯝ ꯆꯥꯗ꯭ꯔꯦ ꯑꯗꯨꯝ ꯁꯧꯒꯔꯤꯒꯨꯝꯕ ꯈꯛ ꯆꯥꯏ ꯑꯗꯣ
ꯎꯝ
ꯆꯥꯔꯁꯨ ꯀꯩꯅꯣ ꯌꯦꯟ ꯊꯥꯎ ꯌꯥꯎꯗꯕꯤ ꯑꯃ ꯆꯝꯊꯣꯡ ꯑꯣꯏꯅ ꯊꯣꯡꯕꯗꯣ ꯑꯗꯨꯒꯨꯝꯕꯗꯣ ꯑ ꯀꯩ ꯍꯥꯏꯒꯅꯦ ꯑꯃꯒꯨꯝꯕ ꯑꯗꯨꯝ ꯆꯥꯏꯌꯦ ꯑꯗꯨ ꯈꯛꯇꯅꯤ
ꯑꯣ ꯅꯣꯏ ꯆꯃꯤ ꯌꯥꯝ ꯂꯩꯕ ꯃꯥꯜꯂꯤꯀꯣ
ꯃꯤ ꯍꯣꯏ ꯌꯥꯝꯃꯦ ꯑꯗꯨꯝ ꯎꯝ ꯎꯝ ꯃꯤꯕꯨꯗꯤ ꯌꯥꯝꯃꯦ ꯑꯩꯈꯣꯏ ꯑꯗꯨꯗꯥ ꯍꯣꯏꯅꯦ
ꯎꯝ
ꯑꯩꯣꯏ ꯃꯃꯥꯁꯨꯕꯤ ꯑꯗꯨꯝ ꯌꯥꯝꯃꯤ ꯇꯔꯨꯛ ꯇꯔꯦꯠꯀꯨꯝꯕ ꯑꯣꯏꯔꯝꯃꯤ
ꯍꯣꯏ ꯑꯗꯨꯝ ꯂꯩꯃꯤꯟꯅꯕ꯭ꯔꯥ
ꯑ ꯂꯩꯃꯤꯅꯦ
ꯎꯝ
ꯅꯣꯏꯗꯤ ꯏꯆꯦꯜ ꯏꯅꯥꯎ ꯀꯌꯥ ꯁ ꯑꯣꯏꯒꯦ
ꯑꯩꯗꯤ ꯑꯩꯒꯤ ꯃꯈꯥꯗꯀꯣ ꯅꯨꯄꯥ ꯑꯅꯤ ꯂꯩꯌꯦ ꯑꯩꯅ ꯑꯍꯥꯟꯕ ꯑꯩ ꯈꯥꯛꯛꯇꯅ ꯅꯨꯄꯤ
ꯑꯦ ꯅꯨꯡꯉꯥꯏꯕ꯭ꯔꯥ ꯅꯨꯄꯤ ꯑꯃꯈꯛꯇ ꯑꯣꯏꯁꯦ
ꯑ ꯀꯥꯏꯗꯒꯤꯅꯅꯨꯡꯉꯕꯅ ꯊꯕꯛ ꯃꯇꯦꯡ ꯄꯥꯡꯅꯤꯡꯉꯥꯏꯁꯨ ꯂꯩꯇꯦ ꯏꯊꯟꯗ ꯑꯗꯨꯝ ꯇꯧꯋꯦ
ꯍꯣꯏ ꯀ ꯍꯥꯏꯥꯏ ꯍꯥꯏꯗꯤꯀꯣ ꯑꯃꯨꯛ
ꯑꯩꯈꯣꯏ ꯃꯈꯣꯏꯗꯤ ꯑꯁꯤ ꯃꯈꯣꯏꯒꯤ ꯊꯕꯛ ꯑꯗꯨꯝ ꯂꯩꯕꯅꯤꯅꯀꯣ
ꯑꯥ
ꯃꯇꯦꯡꯁꯨ ꯄꯥꯡꯗꯦ ꯑꯩꯈꯣꯏ ꯈꯛꯇ ꯑꯗꯨꯝ
ꯑ
ꯅꯪꯗꯤꯌꯦ
ꯑꯩꯈꯣꯏꯗꯤ ꯅꯨꯄꯤ ꯃꯔꯤ ꯅꯨꯄꯥ ꯑꯃꯈꯛ
ꯑꯣ ꯇꯣꯟꯕ ꯅꯨꯄꯥꯗꯣ
ꯑ ꯏ ꯇꯣꯝ ꯇꯣꯝꯕ
ꯎꯝ ꯌꯥꯝ ꯐꯦꯡꯉ ꯃꯣꯏꯅꯦ
ꯈꯪꯗ꯭ꯔꯦ ꯍꯧꯖꯤꯛꯀꯤ ꯑꯣꯏꯅ ꯃꯥꯗꯤ ꯑꯉꯥꯡ ꯑꯣꯏꯔꯤꯉꯩꯗ ꯆꯍꯤ ꯃꯉꯥ
ꯑ
ꯆꯍꯤ ꯃꯉꯥ ꯃ ꯃꯉ
ꯎꯝ ꯅꯨꯄꯤ ꯂ ꯅꯨꯄꯤ ꯌꯥꯝ ꯂꯥꯏꯕꯗꯣ ꯍꯥꯏꯗꯤ ꯎꯝ ꯌꯥꯝ ꯅꯨꯡꯉꯥꯏꯅ ꯎꯑꯦ ꯅꯨꯄꯤ ꯌꯥꯝ ꯂꯥꯏꯕ ꯏꯃꯨꯡꯁꯤꯡꯗꯣ ꯌꯥꯝ ꯅꯨꯡꯉꯥꯏꯅ ꯎꯑꯦ
ꯑꯗꯨꯒꯤ ꯃꯤꯅꯁꯨ ꯍꯥꯏꯕꯅꯦ ꯀꯃꯥꯏ ꯍꯥꯏꯈꯤꯅꯤ ꯅꯃꯥꯟꯅꯕꯤ ꯍꯣꯏ ꯂꯩ ꯅꯃꯥꯟꯅꯕꯤ ꯂꯩꯇ꯭ꯔꯁꯨ ꯌꯥꯔꯦ ꯍꯥꯏꯕꯗꯨꯗ
ꯎꯝ ꯑꯗꯨꯅꯦ ꯑꯈꯣꯏꯗꯤ ꯀꯅꯥꯝꯇꯁꯨ ꯂꯩꯇꯦ ꯑꯗꯨꯕꯨ ꯑꯗꯨꯒ ꯎꯝ ꯁꯤ ꯅꯨꯄꯤ ꯌꯥꯝꯕꯁꯤꯡꯗꯣ ꯑꯗꯨꯃꯥꯏꯅ ꯋꯥ ꯋꯥ ꯂꯥꯅꯔꯒꯀꯣ ꯑꯗꯨꯝ
ꯍꯣꯏ
ꯃꯄꯥꯟ ꯆꯠꯂꯝꯗꯥꯏꯗ ꯑꯗꯨꯃꯥꯏꯅ ꯇꯧꯕꯗꯣ ꯌꯥꯝ ꯅꯨꯡꯉꯥꯏꯌꯦ ꯑꯩ ꯌꯦꯡꯕꯗ
ꯍ ꯍꯖꯃꯦ ꯎꯝ
ꯎꯝ ꯏꯊꯟꯇ ꯂꯥꯏꯔꯕꯕꯅꯤꯅ ꯑꯁ ꯃꯔꯛ ꯃꯔꯛꯇ ꯑꯗꯨꯝ ꯏꯆꯦꯁꯨ ꯂꯩꯅꯤꯡꯉꯤ
ꯍꯝ ꯅꯅꯥꯁꯤꯡ ꯑꯣꯏꯣꯏ ꯅꯅꯥꯃ ꯍ ꯂꯥꯛ ꯐꯅꯗꯤ ꯌꯥꯝ ꯐꯔꯅꯤ
ꯏꯅꯥꯎꯁꯤꯡꯒꯤ ꯅꯨꯄꯤ ꯂꯥꯛꯇ꯭ꯔꯤꯉꯩꯗ ꯑꯩꯌꯨꯝ ꯄꯥꯟꯈ꯭ꯔꯗ꯭ꯔꯥ
ꯑꯩ
ꯎ
ꯌꯥꯕ ꯂꯩ꯭ꯔꯣꯅꯦ
ꯑ ꯃꯈꯣꯏꯗꯤ ꯌꯥꯝ ꯑꯉꯥꯡ ꯑꯣꯏꯔꯤꯗ ꯀꯩꯅꯤ ꯃꯈꯣꯏꯕꯨ ꯉꯥꯏꯔꯗꯤ ꯑꯩꯗꯤ ꯍꯥꯅꯨꯕꯤ ꯑꯣꯏꯗꯣꯏꯔꯦ
ꯎꯝ
ꯅꯣꯏꯗꯤ ꯅꯨꯡꯁꯥ ꯀꯟꯕ
ꯖꯥꯐꯦꯟ ꯀꯩ ꯍꯥꯏꯕꯁꯦ ꯈꯪꯗꯦꯗ ꯌꯥꯝ ꯁꯥꯕꯗꯤ ꯑꯣꯏꯗꯦ ꯍꯧꯖꯤꯛꯇꯤꯕꯣ
ꯎꯝ ꯑꯩꯈꯣꯏꯗꯗꯤ ꯅꯨꯡꯁꯥ ꯌꯥꯝ ꯀꯜꯂꯦ ꯉꯁꯤ ꯇꯜꯂ
ꯑꯗꯨꯣ ꯍꯪꯅ ꯃꯊꯪꯗꯗꯤ ꯍꯥꯏꯔꯦ ꯑꯩꯈꯣꯏꯗꯤ ꯆꯅꯤꯡꯕꯀꯣ ꯎꯝ ꯑꯣꯗꯤ ꯀꯩ ꯀꯩ ꯑꯣꯅꯥꯔꯒ ꯍꯂꯛꯗꯤ
ꯑ ꯑꯩꯗꯤ ꯁꯤꯕꯠ ꯕꯦꯆꯤꯂꯔ ꯗꯤꯒ꯭ꯔꯤ ꯂꯣꯏꯔꯒ ꯍꯧꯖꯤꯛ ꯃꯥꯁꯇꯔ ꯇꯥꯝꯁꯤꯔꯛꯑꯀꯥꯟꯕꯅꯦ
ꯑꯣ
ꯅꯪꯗꯤ
ꯑꯩ ꯈꯪꯗꯦ ꯑꯦꯛꯖꯥꯝꯗꯤ ꯊꯥꯈꯤꯕꯅꯤ ꯑꯗꯣ ꯉꯥꯏꯔꯤꯕ ꯐꯥꯎꯁꯨ
ꯑꯣ ꯀꯦꯖꯝ
ꯎꯝ ꯑꯗꯨꯝ ꯀꯝꯇꯤꯚ ꯑꯦꯖꯝꯗ
ꯑꯣ ꯑꯣ ꯅꯪꯗꯤ ꯀꯣꯂꯦꯖ ꯀꯥꯕ ꯂꯣꯏꯈ꯭ꯔꯕꯣ
ꯀꯣꯂꯦ ꯂꯣꯏꯗ꯭꯭ꯔꯔꯤ
ꯎꯝ
ꯂꯣꯏꯗ꯭ꯔꯤ ꯀꯔꯦꯁꯄꯗꯦꯟ ꯑꯣꯏꯅ ꯊꯝꯕꯤꯌꯦ
ꯑꯣ ꯑꯣ ꯑꯗꯨꯁꯨ ꯐꯩꯌꯦ ꯑꯗꯨꯝ
ꯑ
ꯑꯗꯨꯃꯥꯏꯅ ꯑꯦꯛꯖꯥꯝ ꯊꯥꯕꯗꯨꯅ ꯈꯔ ꯐꯔꯦꯗ ꯑꯩꯈꯣꯏꯗꯤ ꯀꯣꯂꯦꯖ ꯇꯝ ꯂꯗꯥꯔꯤꯛ ꯇꯝꯕꯅꯦꯅ ꯍꯥꯏꯔꯒ ꯆꯠꯂꯒ ꯀꯣ ꯑꯗꯨꯝ ꯂꯣꯏꯔꯒ ꯊꯕꯛ ꯇꯧꯅꯤꯡꯉꯥꯏꯁꯨ ꯂꯩꯥꯏꯇꯕꯗꯣ
ꯑ ꯑꯗꯨ ꯐꯪꯒꯅꯤꯗ ꯍꯧꯖꯤꯛ ꯃꯡꯅꯇ꯭ꯔꯁꯨ
ꯑꯁꯤ ꯊꯕꯛꯀꯤ ꯈꯟꯕꯗ ꯎꯝ ꯊꯕꯥꯛꯀꯤ ꯈꯥꯟꯕꯗ ꯌꯥꯝ ꯋꯥꯕꯅꯤ
ꯑꯁ ꯑꯃꯨꯕꯅꯦ ꯍꯣꯏ ꯑꯗꯨ ꯎꯝ ꯍꯣꯏ ꯍꯣꯏ ꯆꯨꯝꯃꯦ
ꯑꯃꯨꯛ ꯎ ꯑꯗꯨꯝ ꯇꯥꯝꯕ ꯂꯣꯏꯔꯒ ꯀꯩꯅꯣ ꯌꯣꯝꯗ ꯑꯗꯨꯝ ꯇꯥꯎꯅꯤꯡꯉꯥꯏ ꯂꯩꯗꯅ ꯂꯥꯏꯕꯗꯣ ꯇꯟꯕ ꯄꯩꯁꯥꯁꯨ ꯌꯥꯝ ꯇꯤꯡꯉꯒ
ꯅꯅꯥꯎ ꯃꯄꯥꯗꯤ ꯑ ꯍꯥꯏꯌꯣ
ꯑꯩꯈꯣꯏꯗ ꯆꯪꯈ꯭ꯔꯕ ꯄꯩꯁꯥꯁꯤꯡꯗꯣ ꯑꯩꯈꯣꯏꯅ ꯊꯕꯥꯛ ꯑꯃꯨꯛ ꯇꯥꯎꯗ꯭ꯔꯗꯤ
ꯍꯣꯏ ꯍ ꯅꯅꯨꯄꯥ ꯈꯣꯏꯗ ꯀꯂꯥꯁ ꯀꯌꯥ ꯀꯌꯥ ꯀꯔꯒꯦ
ꯑꯩ ꯏꯅꯥꯎ ꯅꯨꯨꯄꯥꯗꯣ ꯎ ꯑꯩꯒꯤ ꯃꯈꯥꯗ ꯂꯩꯕꯗꯣ ꯎꯝ ꯀꯩꯅꯣ ꯇꯧꯈ꯭ꯔꯦ ꯃꯥꯗꯤ ꯀꯣꯂꯦꯖ ꯆꯠꯈ꯭ꯔꯦ ꯑꯣ ꯑꯁꯤ ꯑꯇꯣꯝꯕꯗꯣ ꯑꯗꯨꯗꯤ ꯀꯋꯥ ꯑꯣꯐ ꯀ ꯍꯥꯏ
ꯑꯥ ꯑꯗꯨꯗꯤ ꯂꯣꯏ ꯆꯥꯎꯔꯦꯗꯅ
ꯎꯝ ꯂꯣꯏ ꯆꯥꯎꯔꯦ ꯃꯈꯣꯏꯗꯤ
ꯍꯣꯏꯒꯗ ꯀꯥꯏꯗꯒꯤ ꯑꯇꯣꯟꯕꯗꯣ ꯀꯂ꯭ꯥꯁ ꯀꯦꯖꯤ
ꯑꯣ ꯑꯗꯨ ꯑꯣꯏꯕ꯭ꯔꯥ
ꯏꯆꯦ ꯂꯩꯇꯦ
ꯑꯣ ꯅꯪꯅ ꯑꯍꯥꯟꯕ
ꯎꯝ
ꯑꯣ ꯅꯪ ꯄꯤꯁꯤꯡꯁꯨ ꯑꯗꯨꯝ
ꯑ ꯑꯃꯅ ꯀ꯭ꯂꯥꯁ ꯇꯨꯋꯦꯜ ꯇꯥꯃꯤ ꯑꯃꯅ ꯑꯩꯠ ꯑꯃꯅ ꯀꯩꯅꯣꯗ ꯁꯦꯚꯦꯟꯗ ꯑꯃꯅ ꯇꯔꯇ ꯑꯗꯨꯒ ꯑꯃꯥꯂꯥꯁꯤꯅ ꯀꯦꯖꯤ ꯀꯦꯖꯤꯗ
ꯑꯣ ꯅꯗꯤ ꯌꯥꯝꯝ ꯄꯤꯛ
ꯑꯩꯈꯣꯏ ꯀꯩꯅꯣ
ꯎꯝ ꯅꯪꯒꯤꯁꯨ ꯔꯦꯁꯄꯣꯟꯁꯤꯕꯜ ꯆꯥꯎꯔꯛꯀꯅꯤ ꯑꯗꯨꯗꯤ
ꯑꯥ ꯍꯣꯏ ꯑꯗꯨꯒꯤꯅꯦ ꯍꯧꯖꯤꯛ ꯂꯨꯔꯤꯕꯁꯦ
ꯈꯣꯏꯅꯁꯨ ꯍꯦꯟꯅ ꯅꯨꯡꯁꯤꯕꯅꯦꯀꯣ
ꯎꯝ ꯑꯗꯨꯅꯦ
ꯋꯥꯏꯗꯅ ꯑꯩꯈꯣꯏꯁꯨ ꯍꯧꯖꯤꯛ ꯀꯃꯥꯏꯅ ꯍꯥꯏꯒꯅꯤ ꯑꯃꯃꯥꯕꯨ ꯑꯣꯏꯔꯁꯨ ꯑꯗꯨꯒꯨꯝꯕꯒꯤꯗꯣ ꯍꯧꯖꯤꯛꯄꯨꯗꯤ ꯈꯟꯕꯗꯤ ꯍꯧꯈ꯭ꯔꯦꯗꯅꯀꯣ
ꯎꯝ
ꯈꯟꯗꯔꯁꯨ ꯈꯟꯗꯔꯁꯨ ꯌꯥꯗꯕ
ꯎꯝ ꯑꯩꯈꯣꯏꯅ ꯇꯧꯅꯤꯡꯕ ꯑꯗꯨꯝ ꯇꯧꯈ꯭ꯔꯗꯤ ꯃꯈꯣꯏꯗꯤ ꯀꯔꯝꯍꯥꯏꯅ ꯇꯧꯗꯣꯏꯕ ꯍꯥꯏꯔꯒꯀꯣ ꯑꯩꯅ ꯇꯧꯅꯤꯡꯕ ꯈꯛ ꯇꯧꯈ꯭ꯔꯗꯤ ꯃꯈꯣꯏꯒꯤꯗꯤ ꯃꯈꯣꯏ ꯃꯄꯥꯟ ꯆꯠꯅꯕ ꯄꯩꯁꯥꯗꯣ ꯂꯩ ꯂꯩꯈꯤꯗ꯭ꯔꯥ ꯑꯗꯨꯝ ꯈꯟꯕꯅꯤ
ꯎꯝ
ꯑꯗꯨꯕꯨ ꯃꯈꯣꯏꯗꯤꯀꯣ ꯀꯔꯤꯝꯇ ꯋꯥꯕ ꯈꯪꯗꯕꯅꯤ ꯃꯈꯣꯏꯒꯤ ꯋꯥꯈꯜꯗꯣ ꯗꯨꯝ ꯂꯩ
ꯑꯩꯈꯣꯏꯅ ꯃꯈꯣꯏꯒꯤ ꯑꯃꯨꯛ ꯋꯥꯕ ꯃꯈꯣꯏꯗꯤ ꯑꯗꯨꯝ ꯉꯧꯁꯤꯟꯅꯔꯒ ꯑꯗꯨꯝ ꯆꯠꯂꯦ
ꯑꯥ ꯅ‌ꯣꯏ ꯅꯅꯥꯎ ꯃꯆꯥ ꯍ‌ꯣꯏꯗꯨꯔ‌ꯥ
ꯎꯝ ꯑꯩꯈꯣꯏꯗꯤ ꯀꯩꯅꯣ ꯎꯝ ꯐꯠꯇꯕ ꯂꯝꯕꯤꯗꯤ ꯆꯠꯇꯦ ꯑꯗꯨꯕꯨ ꯎꯝ ꯑꯩꯒꯤ ꯐ꯭ꯌꯨꯆꯔꯗꯥ ꯀꯔꯤ ꯑꯣꯏꯒꯦꯔꯥ ꯍꯥꯏꯕꯗꯨ ꯈꯟꯗ ꯈꯪꯗꯕ
ꯅ ꯃꯣꯏꯁꯨ ꯈꯜꯂꯝꯒꯅꯤꯗ ꯍꯥꯏꯗꯣꯛꯇꯕ ꯑꯣꯏꯔꯝꯅꯦ
ꯈꯜꯂꯝꯃꯗꯤ ꯐꯥꯏ ꯑꯗꯨꯕꯨ ꯂꯥꯏꯔꯤꯛꯁꯨ ꯅꯪꯗꯤ ꯑꯩꯒꯤ ꯏꯅꯥꯎꯅꯨꯄꯥꯗ‌ꯣ ꯀꯣꯆꯤꯡꯁꯨ ꯂꯧꯋꯦꯕ ꯃꯥ ꯀ‌ꯣ ꯆꯤꯡ ꯂꯥꯎꯔꯒ ꯀꯣꯂꯦꯖꯁꯨ ꯑꯗꯨꯝ ꯊꯝꯕ ꯗ‌ꯣ ꯀꯣꯆꯤꯡ ꯂꯥꯎꯔꯒꯀ‌ꯣ ꯌꯨꯝꯗ ꯑꯃꯨꯛ ꯍꯜꯂꯛꯄ ꯋꯥꯅꯤ ꯀꯣꯆꯤꯡ ꯂꯣꯏꯕꯒ ꯍꯧꯖꯤꯛ ꯀꯣꯂ‌ꯦꯖ ꯃꯨꯛ ꯆꯠꯇꯅ ꯇꯨꯝ ꯌꯨꯝꯗꯥ ꯂꯥꯏꯌꯦ ꯀꯔꯤꯅꯦ ꯈꯪꯗꯦ
ꯑ ꯅꯪꯅ ꯈꯔ ꯉꯥꯡꯕꯤꯈ꯭ꯔꯣ ꯑꯗꯨꯗꯤ
ꯂꯩꯔꯤꯛꯁꯨ ꯄꯥꯎ ꯍꯥꯏꯔꯒꯀꯣ ꯄꯥꯌꯦ ꯑꯗꯨꯝ ꯍꯥꯏꯌ‌ꯦ
ꯆꯍꯤ ꯀꯌꯥ ꯁꯨꯔꯒꯦ ꯃꯥꯗꯤ
ꯑ ꯇ꯭ꯋꯦꯟꯇꯤ ꯁꯨꯔꯦ
ꯑ ꯑꯩꯒ ꯃꯥꯟꯅꯩꯅꯦ
ꯑꯥ ꯁꯤ ꯁꯤꯒꯤ ꯆꯍꯤꯅ ꯇ꯭ꯋꯦꯟꯇꯤ ꯁꯨꯕꯅꯦ ꯃꯥ
ꯑꯩ ꯁꯨꯔꯅꯤ ꯅꯦꯛꯁ ꯃꯟ
ꯑꯣ ꯑꯗꯨꯗꯤ ꯑꯩ ꯏꯅꯥꯎꯅꯨꯄꯥꯅ ꯈꯔ ꯍꯜꯂꯦꯅ
ꯅꯣꯏ ꯅꯣꯏ ꯀ꯭ꯂꯥꯁꯁꯨ ꯑꯗꯨꯝ ꯃꯥꯜꯂꯝ ꯃꯥꯜꯂꯝꯒꯅꯤꯀꯣ
ꯈꯪꯗꯦ ꯃꯥꯟꯅꯔꯝꯒꯗ꯭ꯔꯥ ꯑꯩꯈꯣꯏꯁꯤꯕꯨ ꯀ꯭ꯂꯥꯁ ꯑꯩꯗꯨ ꯁ꯭ꯀꯨꯜ ꯉꯟꯅ ꯀꯥꯕꯀꯣ ꯑꯗꯨꯒꯤ
ꯉꯟꯅ ꯀꯥꯏ ꯍꯥꯏ ꯑꯩꯗꯤ
ꯑꯣ
ꯃꯤꯅꯁꯨ ꯑꯗꯨꯝ ꯍꯥꯏꯕꯅꯦ ꯀ꯭ꯂꯥꯁꯅ ꯉꯝꯔꯅꯤ ꯆꯍꯤꯗꯒꯤ ꯑꯗꯨꯝ ꯍꯥꯏꯕꯤꯕꯅꯦ
ꯑꯗꯨꯝ ꯎ ꯌꯥꯔꯗꯤꯀꯣ ꯑꯗꯨꯝ ꯉꯟꯅ ꯇꯧꯕꯅ ꯐꯕꯅꯦ
ꯑꯥ ꯑ
ꯆꯍꯤ ꯀꯨꯟ ꯁꯨꯔꯗꯤ ꯋꯥꯈꯜ ꯑꯝꯇ ꯇꯥꯔꯥꯛꯄꯅꯤ ꯍꯥꯏꯌꯦꯅꯦ
ꯀꯔꯤ ꯍꯥꯏꯕ
ꯆꯍꯤꯗꯣ ꯀꯨꯟ ꯁꯨꯔꯗꯤꯀꯣ ꯋꯥꯈꯜ ꯑꯃ ꯇꯥꯔꯛꯄꯅꯦ ꯍꯥꯏꯕꯅꯤ
ꯀꯃꯥꯏ ꯍꯥꯏꯕ꯭ꯔꯥ
ꯑꯗꯨꯝ ꯄꯨꯟꯁꯤꯒꯤ ꯃꯈꯜ ꯑꯃ ꯇꯥꯔꯛꯀꯅꯤ ꯍꯥꯏꯕꯅꯤ
ꯍꯣꯏ ꯍꯣꯏ ꯑ ꯑꯗꯨꯁꯨ ꯑꯣꯏꯔꯝꯒꯅꯤ ꯍꯥꯏꯕꯒꯤꯗ